ꯑꯥꯎ ꯇꯥꯏꯌꯦ
ꯀꯩ ꯇꯧꯕ꯭ꯔꯣ
ꯑꯦ ꯑꯣꯄꯟꯗ ꯐꯝꯔꯒ ꯂꯩ꯫
ꯑꯥ ꯑꯗꯨꯒꯤ ꯑꯣꯏꯔꯝꯅꯤꯅꯦ ꯅꯨꯡꯁꯦꯠ ꯃꯈꯣꯟ ꯇꯥꯕꯗꯨꯕꯨ꯫
ꯑꯥ ꯅꯨꯡꯁꯩꯩꯩ ꯌꯥꯝ ꯐꯥꯏ꯫
ꯑꯥ
ꯅꯪꯗꯤ ꯀꯔꯤ ꯇꯧꯕ꯭ꯔꯥ?
ꯑꯩꯖꯦ ꯆꯥꯛ ꯊꯣꯡꯔ ꯂꯩꯕ꯫
ꯉꯜꯂꯦꯍꯦ
ꯑ ꯉꯁꯤ ꯈ꯭ꯔ ꯆꯥꯛ ꯂꯥꯝꯃꯦ ꯀꯔꯤꯒꯤꯔꯥ ꯑꯗꯨꯒꯤ ꯉꯥꯟꯅ ꯊꯣꯡꯔꯒ ꯉꯥꯟꯅ ꯆꯥꯁꯦꯅ ꯍꯥꯏꯅ ꯊꯣꯡꯕꯅꯤꯗ꯫
ꯎꯝ ꯀꯔꯤ ꯃꯊꯦꯜ ꯆꯥꯟ ꯑ ꯀꯔꯤ ꯃꯊꯦꯟ ꯊꯣꯡꯅꯤ?
ꯄꯥꯟ ꯑꯣꯏꯅ ꯊꯣꯡꯉꯒꯦ ꯉꯁꯤ
ꯑꯣ
ꯄꯥꯟꯒꯤ ꯅꯨꯃꯤꯠ ꯑꯣꯏꯔꯝꯃꯦ꯫ ꯑꯌꯨꯛꯁꯨ ꯄꯥꯥꯟ ꯆꯥꯕ ꯑꯗꯨꯁꯨ ꯄꯦꯟꯗ꯭ꯔꯤ꯫ ꯍꯧꯖꯤꯛꯁꯨ ꯌꯥꯝ ꯆꯥꯅꯤꯡꯉꯦ꯫ ꯅꯪꯗꯤ ꯆꯥꯛ ꯊꯣꯡꯕ ꯍꯥꯎꯗ꯭ꯔꯤꯕ꯭ꯔꯣ?
ꯍꯥꯥ
ꯅꯪꯗꯤ ꯆꯥꯛ ꯊꯣꯡꯕ ꯍꯥꯎꯗ꯭ꯔꯤꯕ꯭ꯔꯣ?
ꯍꯥꯎꯗ꯭ꯔꯤ ꯑꯩꯗꯤ
ꯅꯪꯗꯤ ꯊꯣꯡꯉꯔꯣꯢꯗ
ꯈꯔ ꯈꯔꯥ ꯉꯥꯏꯒꯦ
ꯈꯔ ꯉꯥꯏꯒꯦꯕ ꯀꯔꯤꯒꯤ
ꯏꯅꯥꯎꯅꯨꯄꯤ ꯍꯜꯂꯛꯄ ꯉꯥꯏꯒꯤ ꯆꯥꯛ ꯊꯣꯡꯅꯤꯡꯉꯥꯏ꯫
ꯀꯗꯥꯏ ꯆꯈ꯭ꯔꯕ ꯃꯥꯗꯤ
ꯅꯨꯄꯥ ꯀꯣꯏꯕ ꯆꯠꯈ꯭ꯔꯦ꯫
ꯑꯦ-ꯑꯦ ꯅꯣꯛꯅꯤꯡꯉꯦ ꯑꯩꯗꯤ ꯆꯤꯟꯊꯤꯕ ꯍꯥꯏꯍꯦ
ꯏꯅꯥꯎꯅꯨꯄꯤ ꯅꯨꯄꯨꯏ ꯅꯨꯄꯥꯊꯤꯟ ꯀꯣꯏꯕ ꯆꯠꯂꯦ ꯑꯩ ꯌꯨꯝꯗ ꯉꯥꯏꯔꯒ ꯂꯩ
ꯍꯨꯡ ꯃꯁꯛꯁꯤꯅ
ꯑꯁꯦꯡꯕꯅꯦ
ꯌꯥꯝ ꯁꯤꯡꯉꯦꯍꯦ ꯅꯪꯒꯤ ꯋꯥꯁꯦ
ꯉꯁꯥꯏ ꯑꯩꯈꯣꯏ ꯂꯩꯃꯤꯟꯅꯕ ꯄ ꯑꯃꯥꯗꯣ ꯅꯪ ꯄꯥꯎꯗꯤ ꯐꯥꯎꯅꯥꯕ꯭ꯔꯣ
ꯀꯅꯥꯕꯣ
ꯑꯩꯈꯣꯏ ꯉꯁꯥꯏ ꯂꯩꯃꯤꯟꯅꯕ ꯅꯨꯄꯥꯗꯣ
ꯉꯁꯥꯏꯔꯥ ꯅꯍꯥꯟ ꯔꯥ
ꯉꯍꯥꯟ ꯍꯥꯏꯕꯥ
ꯑꯩ ꯀꯥꯎꯈ꯭ꯔꯦ ꯍꯦ
ꯀꯔꯤꯒꯤ ꯀꯧꯔꯝꯔꯣꯏꯗ
ꯅꯝꯕꯔꯁꯨ ꯂꯩꯇꯦ ꯕ꯭ꯂꯣꯛꯁꯨ ꯇꯧꯔꯝ ꯇꯧꯈ꯭ꯔꯦ
ꯃꯥꯅꯔꯣ
ꯑꯩꯅꯅꯦ
ꯎꯝ
ꯑꯗꯨ ꯍꯨꯔꯦꯟ ꯇꯧꯒꯅꯤꯌꯦ ꯃꯥ ꯅꯨꯄꯤ ꯍꯥꯟꯅ ꯂꯩꯔꯃꯤꯅ ꯑꯗꯨꯒꯤ ꯑꯩꯁꯨ ꯁꯥꯎꯔꯥ ꯕ꯭ꯂꯣꯛ ꯇꯧꯈ꯭ꯔꯦꯕ
ꯍꯣꯏ ꯂꯩꯔꯁꯨ ꯑꯗꯨꯝ ꯃꯔꯨꯞ ꯑꯣꯏꯅꯥ ꯑꯗꯨꯝ ꯄꯥꯎꯗꯤ ꯐꯥꯎꯅꯥꯕ ꯌꯥꯏꯅ
ꯍꯣꯏ ꯌꯥꯏ ꯑꯗꯨꯕꯨ ꯄꯥꯎ ꯐꯥꯎꯅꯔꯒꯗꯤ ꯏ ꯋꯥꯗꯤ ꯖꯥꯠ ꯖꯥꯠ ꯉꯥꯡꯉꯤꯗꯅꯥ
ꯎꯝ ꯑꯗꯨꯗꯤ ꯑꯗꯣ ꯅꯗꯨꯝ ꯑꯗꯨ ꯇꯧꯔꯣ
ꯑꯗꯨꯒꯤ ꯇꯜꯂꯦ ꯍꯥꯏꯅ ꯑꯩꯅ
ꯂꯩ ꯃꯇꯝ ꯑꯃ ꯑꯣꯏꯔꯁꯨ ꯂꯩꯃꯤꯟꯅ ꯈ꯭ꯔꯕꯅꯤꯅꯀꯣ
ꯎꯝ ꯅꯡꯗꯤ ꯅꯨꯄꯥ ꯀꯣꯏꯕ꯭ꯔꯣ
ꯍꯣꯏ ꯀꯣꯏꯕꯅꯦ
ꯑꯁ ꯍꯣꯏ ꯍꯥꯏꯌꯦ ꯀꯔꯝꯕ ꯅꯨꯄꯥꯔꯣ ꯌꯥꯝ ꯐꯕ꯭ꯔꯣ
ꯌꯥꯝ ꯐꯕꯥ ꯅꯨꯄꯥ ꯀꯣꯏꯔꯒ ꯂꯩꯌꯦ ꯅꯆꯦ
ꯀꯃꯥꯏ ꯇꯧꯕ꯭ꯔꯥ ꯂꯨꯅꯥ ꯇꯧꯕꯤꯕ꯭ꯔꯥ ꯅꯪꯕꯣ
ꯍꯣꯏ ꯂꯨꯅꯁꯨ ꯇꯧꯋꯦ ꯌꯥꯝ ꯐꯕꯅꯦ ꯎꯡ ꯂꯣꯏ ꯂꯨꯅꯁꯨ ꯇꯧꯋꯦ ꯌꯨꯁꯨ ꯊꯛꯑꯦ ꯐ‌ꯨꯁꯨ ꯐ‌ꯨꯋꯦ
ꯑꯗꯨꯒꯤꯅꯤ ꯐ‌ꯩꯑꯦ ꯐꯩꯑꯦ ꯍꯥꯏꯕ ꯅꯨꯄꯥꯗꯣ
ꯎꯝ
ꯑꯗꯨꯒꯨꯝꯕ ꯅꯨꯄꯥꯕꯨ ꯑꯣꯏꯔꯝꯃꯤ
ꯇꯥꯏꯕ‌ꯪꯄꯥꯟꯁꯤꯗ ꯑꯁꯤꯒꯨꯝꯕ ꯅꯨꯄꯥ ꯐꯪꯂꯗꯤ ꯑꯩ ꯑꯩꯗꯤ ꯏꯁꯣꯔꯅ ꯑꯩꯒꯤ ꯑꯩꯕꯨ ꯅꯨꯡꯁꯤꯅ ꯊꯥꯔꯛꯄꯅꯦ ꯍꯥꯏꯅ ꯅꯨꯡ ꯅꯨꯡꯁꯤꯕꯅꯤ ꯍꯥꯟꯅꯒ
ꯐꯖꯅ ꯀꯣꯏꯅꯧ ꯀ‌ꯣꯏꯔꯗꯤ ꯁꯧꯒꯅꯨ ꯈꯅꯥꯒꯅꯨ
ꯍꯣꯏ ꯈꯠꯅꯕꯗꯤ ꯎꯝ
ꯅꯕꯥꯟꯅꯤ ꯊꯣꯡꯗ꯭ꯔꯤꯉꯩ ꯊꯣꯡꯗ꯭ꯔꯤꯐꯥꯎ ꯑꯗꯨꯝ ꯅꯨꯡꯁꯤꯔꯥ ꯂꯩꯌ‌ꯣ
ꯈꯠꯅꯕꯗꯤ ꯐꯠꯇꯦ ꯍꯥꯏꯅ ꯈꯪꯉꯦ ꯑꯗꯨ ꯑꯣꯏꯔꯁꯨ ꯃꯤꯑꯣꯏꯕꯅꯤꯅꯥ ꯀꯣ꯫
ꯎꯝ꯫
ꯌꯥꯗ‌ꯦꯅ‌ꯦ ꯃꯔꯛ ꯃꯔꯥꯛꯇꯤ ꯁꯥꯎꯅꯤꯡꯕ ꯐꯥꯎꯕꯅꯤ ꯫
ꯃꯔꯥꯛ ꯃꯔꯥꯛꯇꯗꯤ ꯑꯥ ꯅꯕꯥꯅꯤ ꯁꯥꯎꯅꯕ꯭ꯔꯣ ꯈꯟꯅꯕ꯭ꯔꯣ?
ꯈꯟꯅꯕ ꯃꯇꯝꯁꯨ ꯂꯩ ꯫ ꯅꯨꯡꯁꯤ ꯋꯥꯔꯤ ꯁꯥꯟꯅꯕ ꯃꯇꯝꯁꯨ ꯂꯩ ꯫
ꯅꯨꯡꯉꯥꯏꯍꯦ ꯅꯕꯥꯟꯅꯤ ꯄꯨꯟꯁꯤꯁꯦ ꯫
ꯎꯝ ꯅꯨꯡꯉꯥꯏꯕꯅꯤ ꯫
ꯑꯩꯗꯤ ꯑꯗꯨꯃꯥꯏꯅ ꯁꯥꯟꯅꯅꯤꯡꯉꯥꯏꯁꯨ ꯅꯨꯄꯥꯁꯨ ꯂꯩꯇ꯭ꯔꯦ ꯀ‌ꯣꯏꯕꯁꯨ ꯂꯩꯇꯦ ꯫
ꯕ꯭ꯔꯦꯛꯀꯞ ꯇꯧꯈ꯭ꯔꯦ ꯫ ꯗꯨꯒꯤ ꯌꯥꯝ ꯇꯟꯕꯅ‌ꯦ ꯫
ꯑꯦ ꯅꯪ ꯀꯣꯏꯅꯕ ꯅꯨꯄꯥꯗꯤ ꯀꯔꯝ ꯇꯧꯋꯦ?
ꯌꯥꯝ ꯐꯠꯇꯦ ꯃꯗꯤ꯫ ꯅꯨꯄꯥꯒ ꯑꯃꯨꯛ ꯅꯨꯄꯥ ꯅꯨꯄꯥꯒ ꯆꯤꯡꯅꯥꯕꯒ ꯌꯨꯊꯛꯄꯒ ꯆꯤꯡꯅꯥꯕꯒ ꯀ‌ꯣ ꯑꯁ ꯀꯔꯤ ꯍꯥꯏꯒꯅꯤ ꯑꯩ ꯍꯥꯏꯐꯝ ꯈꯪꯗꯦ ꯫
ꯍ‌ꯦ ꯌꯨ ꯊꯛꯄ ꯅꯨꯄꯥ ꯈꯛꯇꯥ꯫
ꯃꯣꯏꯒꯤ ꯀꯥꯏꯅ‌ꯣꯗꯤ ꯐꯥꯏ ꯫
ꯀꯔꯤꯔ‌ꯣ?
ꯈꯪꯗꯦ ꯀꯩꯅꯣꯅꯦ ꯫
ꯀꯥꯏꯅꯣꯗꯤ ꯐꯩꯌꯦꯕ꯫
ꯍꯣꯏ꯫ ꯃꯗꯤ ꯀꯩꯅꯣꯗꯤ ꯌꯥꯏꯌ‌ꯦꯕ꯫ ꯑꯗꯨ ꯑꯣꯏꯔꯁꯨ ꯄꯨꯛꯅꯤꯡꯅ ꯌꯥꯗꯕ ꯀꯣ ꯫
ꯑꯗꯨꯅꯦ꯫
ꯅꯪꯒꯤꯗꯤ?
ꯃꯤ ꯍꯥꯏꯕꯁꯦ ꯄꯔꯐꯦꯛ ꯃꯤ ꯂꯩꯇꯦ ꯍꯥꯏꯕꯗꯣ꯫
ꯃꯅꯦ ꯑꯗꯨꯅꯦ ꯑꯗꯣ ꯅꯪꯒꯤꯗꯤ?
ꯈꯪꯗꯦ ꯑꯩꯗꯤ꯫
ꯀꯩꯅꯣꯗꯣ ꯀꯃꯥꯏ ꯇꯧꯕ꯭ꯔꯣ?
ꯐꯥꯗꯤ ꯐꯥꯕ ꯉꯥꯛꯇꯅꯦꯃꯤ ꯃꯌꯥꯝ꯫
ꯑꯆꯥ ꯍꯣꯏ ꯍꯣꯏ ꯆꯨꯝꯃ‌ꯦ꯫
ꯑꯁꯤ ꯐꯗ꯭ꯔ ꯐꯗ꯭ꯔꯗꯤ ꯀꯔꯝꯃꯥꯏꯅ ꯍꯤꯡꯉꯨꯔꯨꯔꯥꯅꯤ꯫
ꯐꯕ ꯍꯥꯏꯗꯤ ꯖꯥꯠ ꯖꯥꯠ ꯂꯩꯑꯦꯅ꯫
ꯖꯥꯠ ꯖꯥꯠ ꯀꯔꯤꯌꯦꯕ ꯖꯥꯠ ꯖꯥꯠ ꯂꯩꯕ꯭ꯔꯣꯅꯦ ꯀꯩꯅꯣꯁꯨ꯫
ꯀꯩꯅꯣ ꯐꯥꯔꯁꯨ ꯃꯥꯅ ꯄꯥꯏꯌꯦꯞ ꯄꯨꯕ ꯍꯩꯇꯔꯗꯤ ꯌꯥꯝ ꯐꯠꯇꯦꯅꯦ꯫ ꯃꯥꯅ ꯁꯦꯖꯤꯟꯕ ꯌꯥꯗ꯭ꯔꯗꯤ ꯁꯦꯖꯤꯟꯕ ꯍꯩꯇꯔꯗꯤ ꯌꯥꯝ ꯐꯠꯇꯦ꯫ ꯀꯩꯅꯣ ꯐꯠꯇ꯭ꯔꯗꯤ ꯐꯗ꯭ꯔꯁꯨ ꯃꯥꯅ ꯁꯦꯖꯤꯟꯕ ꯍꯥꯏꯔꯗꯤ꯫ ꯀꯤꯌꯦꯔ ꯇꯧꯕ ꯍꯥꯏꯔꯗꯤ ꯌꯥꯝ ꯐꯑꯦ꯫ ꯑꯗꯨꯒꯤ ꯋꯥꯅꯤꯗ ꯒ꯭ꯌꯥꯟ ꯇꯥꯕ꯭ꯔꯥ꯫
ꯑꯗꯨꯔꯣ꯫
ꯃꯅꯤ ꯅꯪꯒꯤ ꯀꯣꯜ ꯂꯥꯛꯄ꯭ꯔꯥ꯫ ꯀꯅꯥꯔꯣ꯫
ꯃꯈꯣꯟ ꯇꯥꯕ꯭ꯔꯥ꯫
ꯍꯣꯏ꯫
ꯀꯅꯥꯔ ꯃꯤ ꯑꯃ ꯐꯣꯟ ꯇꯧꯔꯛꯑꯦ ꯅꯝꯕꯔ꯫
ꯑꯣ ꯀꯅꯥ ꯅꯝꯕꯔꯣ꯫
ꯈꯪꯗꯦ꯫ ꯑꯥ ꯅꯣꯏꯒꯤ ꯔꯨꯝꯒꯤ ꯅꯨꯄꯥꯗꯨꯔ꯫
ꯑꫭ꯫ ꯍꯧꯖꯤꯛꯗꯤ ꯄꯥꯏꯈꯠꯂꯅꯨꯀꯣ꯫
ꯉꯥꯏꯍꯥꯛ ꯂꯩꯔꯒ ꯄꯥꯏꯈꯠꯂꯣ꯫
ꯋꯥꯔꯤ ꯁꯥꯕꯁꯨ ꯇꯥꯟꯂꯦ ꯃꯥꯕꯣ꯫
ꯁꯥꯅꯤꯡꯉꯥꯏꯁꯦ ꯃꯇꯝ ꯈꯔꯥ ꯂꯩꯔꯤ꯫
ꯄꯥꯏꯈꯠꯅꯤꯉꯥꯏꯁꯨ ꯇꯜꯂꯦꯕ꯫
ꯃꯥꯁꯦ ꯋꯥꯔꯤ ꯁꯥꯟꯅꯕ ꯀꯌꯥ ꯅꯨꯡꯉꯥꯏꯇꯦ꯫
ꯀꯥꯏꯅꯣꯔꯥ꯫
ꯍꯥꫭꯏ꯫
ꯀꯥꯏꯅꯣꯔꯥ꯫
ꯎꯝ ꯀꯥꯏꯅꯣ ꯐꯗꯣꯏꯕ ꯃꯥꯜ
ꯅꯪꯒꯤ ꯃꯈꯣꯟꯗꯤ ꯌꯥꯝ ꯀꯜꯂꯦꯍꯦ꯫
ꯕꯨꯈꯥꯡꯁꯨ ꯈꯪꯗꯅ ꯀꯔꯤ ꯍꯥꯏꯒꯗ꯭ꯔꯥ ꯈꯪꯗꯦ꯫ ꯅꯨꯄꯤꯗꯤ ꯑꯗꯨꯝ ꯃꯥꯏ ꯇꯧꯒꯗꯕꯅꯤ ꯑꯗꯨꯝ ꯃꯥꯏ ꯇꯧꯕꯗꯤ ꯑꯩꯗꯤ ꯍꯩꯅꯥꯗꯦ ꯍꯥꯏꯅꯀꯣ ꯃꯥꯒꯤ ꯅꯨꯄꯤ ꯇꯥꯏꯞꯇ ꯅ ꯅꯣꯡꯃꯁꯨ ꯐꯣꯟ ꯇꯧꯔꯛꯄꯅꯦ꯫
ꯎꯝ
ꯍꯩꯅꯥꯗꯦ ꯑꯩꯗꯤ꯫ ꯅꯪ ꯀꯗꯥꯏꯗ ꯂꯩꯕ꯭ꯔꯥ ꯍꯥꯏꯅ ꯍꯥꯡꯕ꯫ ꯑꯗꯨꯗ ꯑꯩꯗꯤ ꯃꯄꯥꯟꯗ ꯂꯩꯌꯦ ꯍꯥꯏꯕ ꯗꯨꯗ꯫ ꯅꯨꯄꯤꯗꯤ ꯃꯄꯥꯟꯗ ꯂꯩꯕꯗꯤ ꯐꯠꯇꯦ꯫ ꯌꯨꯝꯗ ꯂꯩꯕꯅ ꯍꯥꯟ ꯍꯦꯟꯅ ꯐꯩꯌꯦ꯫ ꯀꯔꯤ ꯀꯔꯤꯔ ꯖꯥꯠ-ꯖꯥꯠ ꯍꯥꯏꯌꯦ ꯃꯥ꯫
ꯑꯣ ꯑꯗꯨ ꯅꯨꯄꯥꯔ ꯍꯧꯖꯤꯛ ꯐꯣꯟ ꯊꯧꯔꯛꯑꯁꯦ꯫
ꯑꯃꯥ ꯃꯥ ꯑꯣꯏꯔꯝꯒꯅꯤ ꯍꯣꯏ ꯃꯥꯒꯤ ꯅꯝꯕꯔꯗꯣ꯫
ꯑꯥ ꯗꯨꯗꯤ ꯇꯜꯂꯦꯅꯦ꯫ ꯑꯩꯁꯨꯨꯡ ꯈꯪꯉꯦꯅꯦ ꯃꯥꯅꯨꯞ ꯃꯥꯕꯨ
ꯎ ꯈꯪꯒꯅꯤꯅꯪ
ꯄꯥꯏ ꯄꯥꯏꯈꯇꯅ ꯈꯣꯡꯁꯨ ꯈꯣꯡꯉꯅꯤ ꯃꯥ ꯑꯁꯦꯡꯕ ꯅꯨꯄꯤ ꯅꯠ ꯅꯨꯄꯥ ꯅꯠꯇꯦ
ꯈꯨꯝꯅꯤꯡꯗꯦꯕꯣ ꯀꯩꯅꯣꯗꯤ ꯑ
ꯎꯝ
ꯅꯣꯡꯃ ꯈꯛ ꯀ ꯐꯣꯟ ꯇꯧꯔꯛꯑꯒ ꯃꯤꯕꯨ ꯀꯔꯤꯁꯨ ꯈꯪꯗꯕꯒꯤ ꯇꯥꯏꯞꯇ ꯋꯥꯔꯤ ꯁꯥꯔꯒ
ꯃꯥꯒꯤ ꯀꯩꯅꯣ ꯐꯠꯇꯕ ꯃꯥꯜꯂꯦ
ꯎꯝ ꯀꯥꯏꯅ ꯐꯣ ꯐꯥꯠꯇꯕꯒꯤ ꯑꯣꯏꯔꯝꯒꯅꯤ ꯃꯥꯒꯤ ꯋꯥ ꯇꯥꯕꯗ ꯐꯥꯔꯗꯤ ꯑꯗꯨꯝ ꯃꯥꯏ ꯍꯥꯏꯔꯣꯏ
ꯅꯨꯡꯁꯤꯠ ꯁꯤꯠꯕꯒ ꯑꯁ ꯂꯣꯏꯔꯦꯍꯦ
ꯑꯩ ꯂꯣꯏꯔꯦ
ꯑꯗꯨꯔꯣꯝꯁꯨꯁꯨ ꯅꯨꯡꯁꯤꯠ ꯁꯤꯠꯄ꯭ꯔꯣꯅꯦ
ꯍꯣꯏ
ꯑꯁꯤꯔꯣꯝꯗꯁꯨ ꯅꯨꯡꯁꯤꯠ ꯁꯤꯜꯂꯒ ꯁꯤꯜꯂꯒ ꯌꯥꯝ ꯅꯨꯡꯉꯥꯏꯔꯦꯍꯦ ꯍꯦꯟꯗꯤ ꯗꯔꯀꯥꯔ ꯂꯩꯇ꯭ꯔꯦ ꯍꯧꯖꯤꯛꯁꯦ ꯃꯄꯥꯟꯒꯤ ꯅꯨꯡ ꯅꯨꯡꯁꯤꯠꯅ ꯑꯗꯨꯝ ꯌꯥꯔꯤ ꯎꯝ ꯍꯧꯖꯤꯛꯀꯥꯟꯁꯦ ꯄꯥꯈꯪꯁꯤꯡ ꯐꯣꯟ ꯇꯧꯔꯛꯇ꯭ꯔꯦꯅꯦ ꯅꯨꯡꯉꯥꯏꯇꯦꯗ
ꯍꯥꯏ ꯈꯪꯕꯒꯤ ꯑꯣꯏꯔꯝꯒꯅꯤ ꯅꯪꯒꯤ ꯄꯨꯡ ꯄꯨꯛꯅꯤꯡ
ꯈꯪꯗꯦ ꯀꯔꯝ ꯇꯧꯕ꯭ꯔ ꯀꯔꯤ ꯇꯧꯕ꯭ꯔ ꯍꯥꯏ ꯅ ꯁꯨ ꯍꯥꯡꯕꯤꯗꯦ ꯇꯧꯁꯨ ꯇꯧꯔꯛꯇꯦ ꯌꯥꯝ ꯋꯥꯏ ꯑꯩꯗꯤ ꯅꯨꯄꯥ ꯍꯥꯏꯕꯕꯨ ꯑꯁꯤꯗ ꯂꯩꯕ ꯒ꯭ꯔꯨꯞꯇ ꯂꯩꯕ ꯅꯨꯄꯥꯁꯤꯡꯕꯨ ꯍꯥꯏꯕꯤꯅꯤꯅꯦ ꯀꯥꯏꯅꯣꯗ ꯍꯥꯏꯕꯅꯠꯇꯦꯅꯦ
ꯄꯣꯏꯁꯨ ꯀꯔꯔꯤꯒꯤꯔ